ꯃꯅꯤꯄꯨꯔꯤ ꯍꯤꯗꯥꯛ ꯉꯥꯡꯗꯣꯏꯅꯦ ꯍꯥꯏꯌꯦ ꯅ ꯄ꯭ꯔꯦꯅ ꯇꯗꯤ ꯌꯥꯗꯦ
ꯀꯃꯥꯏꯅ ꯃꯅꯤꯄꯨꯔꯤ ꯂꯦꯡꯒ꯭ꯋꯦꯁ ꯁꯦꯇꯤꯡ ꯇꯧꯔꯒ ꯅꯪꯗꯤ ꯑꯩꯉꯣꯟꯗꯗꯤ ꯂꯥꯛꯇꯦ
ꯍꯥ
ꯑꯩꯉꯣꯟꯗꯗꯤ ꯂꯥꯛꯇꯦ ꯀꯔꯤꯒꯤꯔꯥ ꯃꯅꯤꯄꯨꯔꯤ ꯂꯦꯡꯒ꯭ꯋꯦꯖꯇꯣ
ꯁꯦꯠꯇꯤꯡ ꯁꯦꯠꯇꯤꯡꯅꯤ ꯃꯅꯤꯄꯨꯔꯤ ꯁꯦꯠꯇꯤꯡ ꯇꯧꯔꯝꯕꯅꯤꯅ
ꯑꯗꯨ ꯈꯪꯗꯕ ꯀꯗꯥꯏꯗ ꯃꯅꯤꯄꯨꯔꯤ ꯂꯣꯟ ꯂꯩꯕ꯭ꯔꯥ ꯍꯥꯏꯕ
ꯍꯥꯏꯕꯗꯤ
ꯊꯣꯛꯂꯛꯇꯦꯕ ꯑꯣꯞꯁꯟ ꯅꯪꯒꯤꯗꯤ ꯐꯥꯏꯅꯦ ꯐꯣꯔꯦꯟ ꯃꯅꯤꯄꯨꯔꯤ ꯍꯥꯏꯌꯦꯅ ꯑꯩꯒꯤꯗꯤꯀ‌ꯣ
ꯃꯅꯤꯄꯨꯔꯤ ꯉꯥꯡꯗꯣꯏꯅꯦ ꯍꯥꯏꯕꯗꯣ ꯃꯅꯤꯄꯨꯔꯤ ꯅꯠ ꯅꯠꯇ꯭ꯔꯗꯤ ꯑꯇꯣꯞꯄ ꯂꯣꯟ ꯉꯥꯡꯉꯗꯤ ꯌꯥꯗꯦ ꯍꯥꯏꯌꯦ
ꯗꯣ ꯍꯧꯖꯤꯛ ꯏꯕꯥꯅꯤ ꯉꯥꯡꯏꯁꯤꯗꯤ
ꯍꯥꯥ
ꯁꯤꯗꯤ
ꯁꯤ ꯃꯅꯤꯜ ꯃꯅꯤꯠ
ꯃꯤꯅꯤꯠ ꯀꯌꯥ ꯋꯥꯔꯤ ꯁꯥꯔꯗꯤ ꯐꯪꯒꯗꯕ
ꯍꯥꯥ
ꯃꯤꯅꯤꯠ ꯀꯌꯥ ꯌꯧꯔꯗꯤ ꯐꯪꯒꯗꯕ
ꯃꯤ ꯇꯔꯥ
ꯌꯥꯔ ꯏ ꯏꯇꯔ ꯀꯟꯇ ꯁꯗꯕ
ꯎꯝ ꯀꯣꯟꯇꯤꯗꯦꯟꯁꯂꯤ ꯉꯥꯡꯗꯁꯨ ꯌꯥꯔꯅꯤ
ꯎꯝ ꯐꯥꯔ ꯍ꯭ꯔꯤ ꯍꯣꯡꯃꯗꯨ ꯔꯣꯈꯔ ꯁꯥ ꯍꯂꯣ ꯑꯗꯨꯒ ꯃ ꯈ ꯍꯜꯂꯣ ꯎꯝ
ꯑꯩꯗꯤ ꯍꯤꯟꯖꯥꯡ ꯊꯣꯡꯉꯣꯏ ꯆꯦꯔꯥꯅ ꯈꯜꯂꯤꯅꯦ
ꯀꯔꯤ ꯊꯧꯅꯤꯉꯥꯏꯗꯨꯗꯤ
ꯅꯣꯡ ꯊꯤꯟꯅ ꯍꯥꯏꯗꯔ ꯀꯩ ꯍꯥꯏꯗꯣꯏꯅꯣ ꯏꯟꯖꯥꯡ ꯏꯟꯖꯥꯡ ꯂꯩꯌꯦ
ꯑꯌꯨ ꯀꯤꯗ ꯎꯝ ꯑꯗꯨꯔꯁꯨ ꯁꯧꯒ꯭ꯔꯤ ꯊꯣ ꯆꯥꯅꯤꯡꯉꯤꯅꯦ
ꯑꯣ ꯊꯣꯡꯕꯤꯌꯦ ꯑꯗꯨꯗꯤ ꯀꯃꯥꯏꯅ ꯊꯣꯡꯗꯣꯏꯅꯣ
ꯀꯥꯏ ꯀꯥꯏ ꯍꯥꯐ ꯇꯏ ꯅꯗ
ꯃꯣꯔꯣꯛ ꯆꯅꯝ ꯊꯨꯝ ꯑꯗꯨꯒ ꯉꯥꯔꯤ
ꯁꯧ ꯑꯣꯏꯅ ꯊꯣꯡꯉꯦ ꯑꯗꯨꯗꯤ
ꯀꯟꯇꯤꯅꯨꯁꯂꯤ ꯉꯥꯡꯗ꯭ꯔꯁꯨ ꯌꯥꯏ ꯍꯥꯏꯕ ꯅꯠꯇ꯭ꯔꯥ
ꯅꯪ ꯃ ꯐꯨꯔꯤ ꯂꯣꯟꯣꯟꯁꯨ ꯆꯦ ꯎꯝ
ꯅꯕ ꯌꯦꯋꯥꯛ ꯌꯥꯝ ꯅꯨꯡꯉꯥꯏꯇꯦꯗ
ꯎꯝ ꯑꯩꯅ ꯋꯥ ꯉꯥꯡꯗꯕꯩꯅꯦ ꯑꯩꯅ ꯅꯪꯒꯤ ꯋꯥ ꯑꯥꯡꯕ ꯃꯅꯤꯄꯨꯔꯤ ꯑꯉꯥꯡꯗꯣ ꯐꯩꯌꯦ ꯍꯥꯏꯕ ꯏꯇꯅꯣ ꯃꯤ
ꯎ
ꯌꯦ ꯃ ꯆꯂꯁ
ꯃ ꯄꯔꯤꯅ ꯇ ꯇꯂꯟ ꯌꯥꯎꯗꯦ
ꯅꯪ ꯈꯛꯇ ꯄꯨꯖꯥ ꯐꯪꯉꯥꯅꯤ ꯑꯩ ꯈꯪꯉꯦ ꯑꯩꯒꯤꯗꯤ ꯁꯦꯠꯇꯤꯡ ꯇꯧꯕꯤꯗꯦꯕ
ꯁꯦꯠꯇꯤꯡ ꯇꯧꯕꯤꯔꯦ
ꯎꯝ ꯑꯗꯨꯝꯅ ꯅꯪ ꯈꯛꯇ ꯄꯩꯁꯥ ꯐꯪꯒꯗꯧ ꯃꯥꯜꯂꯦ
ꯍꯥꯏꯗꯤ ꯅꯪꯒꯤ ꯀꯩꯅꯣ ꯄ꯭ꯔꯣꯖꯦꯛ ꯐꯪ ꯐꯪꯗ꯭ꯔꯤꯕ꯭ꯔꯣ
ꯁꯪꯗꯦ ꯑꯃ ꯁꯣꯛ ꯀꯔꯤꯒ
ꯄ꯭ꯔꯣꯖꯦꯛ ꯄ꯭ꯔꯣꯖꯦꯛ ꯍꯥꯏꯗꯣ ꯃꯤ ꯃꯉꯥ ꯃꯤ ꯃꯉꯥꯒꯤ ꯄ꯭ꯔꯣꯖꯦꯛ ꯊꯣꯛꯂꯛꯄꯗꯣ ꯊꯣꯛꯂꯛ
ꯊꯣꯂꯛꯇꯦ ꯑꯩ ꯀꯌꯤꯝꯇꯥ
ꯊꯣꯛꯂꯛꯇ꯭ꯔꯗꯤ ꯌꯥꯔꯣꯏꯗ
ꯊꯝꯃꯥꯒꯦ
ꯃꯤ ꯑꯅꯤꯃꯛꯀꯤ ꯊꯣꯛꯂꯛꯇꯣꯏꯅꯦ
ꯌꯥꯔꯦ ꯌꯥꯔꯦ ꯊꯝꯃꯅꯤ ꯌꯨꯝ ꯌꯧꯔꯒ ꯌꯦꯡꯉꯁꯤ